ꯍꯜꯂꯣ ꯉꯪ ꯊꯄꯣꯛ ꯆ ꯍꯕꯣ
ꯆꯠꯊꯣꯛꯇ꯭ꯔꯑꯦ
ꯑꯇꯧ ꯂꯩꯕ꯭ꯔꯣ
ꯉꯁꯤꯁꯦ ꯆꯠꯇꯧꯗꯤ ꯂꯩꯇ꯭ꯔꯦ ꯏꯁꯥ ꯏ ꯅꯨꯡꯉꯥꯏꯇꯦ ꯆꯠꯂꯝ ꯆꯠ ꯆꯠꯀꯗꯕ ꯂꯩꯔꯝꯕꯅꯦ ꯑꯗꯣ ꯍꯥꯏꯗꯣꯛꯈ꯭ꯔꯦ
ꯑꯣ ꯑꯩ ꯆꯠꯇ꯭ꯔꯗꯤ ꯀꯣꯏꯊꯣꯛꯒ ꯋꯥꯔꯤ ꯁꯥꯟꯅꯁꯤꯔꯅ ꯍꯥꯏꯈꯤꯗꯣꯏꯅꯦ ꯐꯖꯅ ꯅꯦꯅꯥꯟ ꯇꯥꯅ ꯐꯣꯟꯗ ꯋꯥꯔꯤ ꯁꯥꯟꯅꯕꯗꯣ ꯀꯩꯅꯣ ꯇꯧꯋꯦꯅ ꯂꯥꯛꯇꯕꯁꯨ ꯀꯨꯏꯔꯦꯅ ꯂꯥꯛꯑꯒ ꯁꯥꯟꯅꯁꯤꯔꯅ ꯈꯜꯂꯝꯕ ꯍꯣꯔꯦꯟ ꯄꯨꯡ ꯀꯩꯅꯣꯒꯤ ꯑꯗꯥꯏꯗ ꯑꯃ ꯑꯃ ꯄꯨꯡ ꯑꯍꯨꯝꯒꯤ ꯅꯨꯡꯁꯥ ꯁꯥꯕꯅꯤꯅꯅꯦ ꯄꯨꯡ ꯑꯍꯨꯝꯒꯤ ꯑꯋꯥꯏꯗ ꯀꯣꯏꯊꯣꯔꯛꯑꯒ ꯋꯥꯔꯤꯗꯨꯣ ꯁꯥꯟꯅꯒꯦꯅ
ꯎꯝ
ꯇꯥꯡꯒꯤꯗꯣ ꯑꯗꯨꯒꯤꯁꯨ ꯑꯗꯒꯤ ꯅꯪ ꯈꯔ ꯑꯗꯨꯝ ꯏꯁꯤꯟ ꯈꯣꯠꯆꯟ ꯇꯧꯕ꯭ꯔꯣ
ꯀꯔꯤꯒꯤ ꯃꯇꯥꯡꯅꯣ
ꯑꯗ ꯅꯪ ꯑꯦꯡꯂꯤꯁ ꯇꯥꯝꯕ ꯗꯣ ꯃꯣꯏꯅ ꯁꯖꯦꯁꯟ ꯃꯣꯏꯅ ꯀꯔꯤ ꯍꯥꯏꯗꯤ ꯀꯩꯅꯣ ꯑꯣꯏꯅ ꯑꯩꯈꯣꯏꯒꯤ ꯀꯩ ꯍꯥꯏꯅꯤ ꯑꯥ ꯑ ꯃꯦꯇꯔꯤꯌꯦꯜꯁꯨ ꯑꯣꯏꯅ ꯑꯥ ꯑꯗꯨ ꯄꯤꯕ꯭ꯔꯥ ꯀꯃꯥꯏꯅ
ꯍꯣꯏ ꯑꯣꯏꯅ ꯄꯦꯄꯔ ꯑꯣꯏꯅ ꯅꯝꯊꯣꯛꯑꯒꯗꯤ ꯄꯤꯗꯦꯕ ꯑꯗꯣ ꯉꯥꯡꯕꯁ ꯁꯛꯄꯗꯣ ꯑꯩꯈꯣꯏꯅ ꯏꯁꯜꯍ
ꯎꯝ
ꯍꯥꯏꯗꯤ ꯄꯤꯔꯒꯗꯤ ꯑꯩꯈꯣꯏꯗꯣ ꯂꯥꯏꯊꯣꯛꯏꯗꯅ
ꯑ
ꯑꯗꯨꯗꯨꯅ ꯃꯣꯏꯅꯍꯜꯂꯦ ꯏꯍꯜꯂꯦꯕ ꯑꯩꯈꯣꯏꯅ ꯇꯥꯛꯏꯉꯤ ꯇꯥꯛꯏꯉꯩ ꯃꯅꯨꯡꯗ ꯑꯩꯈꯣꯏꯅ ꯅꯣꯠ ꯇꯧꯍꯧꯕ ꯎꯝ
ꯑꯣ ꯑꯣ ꯑꯣ ꯑꯗꯨꯗꯤ ꯑꯗꯨꯝ ꯑꯗꯨꯗꯤ ꯃꯣꯏꯅ ꯇꯥꯛꯄꯗꯨꯗꯒꯤ ꯍꯦꯟꯅ ꯅꯠꯇꯅ ꯃꯦꯇꯔꯤꯌꯦꯜ ꯑꯩꯈꯣꯏꯅ ꯍꯦꯟꯅ ꯄꯥꯖꯒꯦ ꯍꯥꯏꯕꯗꯨꯗꯤ
ꯑꯗꯣ ꯃꯣꯏꯅ ꯃꯣꯏꯅ ꯇꯥꯛꯏꯗꯣ ꯐꯖꯅ ꯁꯦꯝꯍꯧꯕ ꯈꯣꯠꯍꯧꯕ ꯑꯗꯨ ꯃꯉꯥꯏꯔꯦ ꯑꯣꯏꯅ ꯅꯩꯅꯔꯒ ꯇꯧꯖꯔꯒ ꯄꯥꯖꯕ ꯑꯗꯨꯝ ꯀꯩꯅꯣ ꯑꯣꯏꯕꯅꯤꯗ ꯃꯄꯨꯡ ꯐꯥꯕꯅꯦꯕ
ꯍꯣꯏ ꯈꯪꯕ ꯖꯒꯥ ꯌꯥꯎꯔ ꯑꯩꯈꯣꯏꯅ ꯍꯪꯉꯒ
ꯑꯥ ꯍꯪꯕ ꯌꯥꯏꯌꯦ ꯑꯗꯣ ꯃꯣꯏꯗꯤ ꯈꯪꯗꯕꯁꯨꯀꯣ ꯀꯣꯜ ꯇꯧꯔ ꯇꯧꯔꯒ ꯍꯪꯕꯅꯦꯕ ꯃꯣꯏꯅ ꯍꯥꯏꯗꯤ ꯀꯔꯤ ꯀꯔꯤ ꯗꯥꯎꯠ ꯂꯩ ꯃꯣꯏꯅ ꯇꯧꯔꯛꯀꯅꯦꯕ
ꯑ ꯀ꯭ꯂꯥꯁ ꯃꯅꯨꯡ ꯇꯧꯔꯤꯉꯩꯗ
ꯅꯠꯇꯦ ꯅꯠꯇꯦ ꯅꯠꯇꯦ ꯅꯠꯇꯦ ꯀ꯭ꯂꯥꯁ ꯂꯣꯏꯔꯦꯗꯅ ꯀ꯭ꯂꯥꯁ ꯂꯧꯔꯦꯗꯅ ꯑ ꯃꯁꯥ ꯃꯁꯥꯗ ꯀꯣꯜ ꯇꯧꯔꯛꯀꯅꯤ ꯅꯪ ꯅꯍꯥꯟꯒꯤ ꯀ꯭ꯂꯥꯁꯁꯦ ꯀꯔꯤ ꯗꯥꯎꯠ ꯂꯩꯒꯦ ꯅꯪ ꯀꯔꯤ ꯀꯔꯤ ꯈꯪꯕ ꯌꯥꯎꯏ ꯈꯪꯗꯕ ꯌꯥꯎꯏ ꯍꯥꯏꯗꯤ ꯄ꯭ꯔꯣꯕ꯭ꯂꯦꯝ ꯂꯩꯕ ꯀꯩ ꯂꯩꯒꯦ ꯑꯗꯨꯝ ꯒ꯭ꯌꯥꯟ ꯇꯥꯔꯤꯕ꯭ꯔꯥ ꯇꯥꯗꯕ ꯖꯒꯥꯟ ꯀꯥꯏꯅꯣ ꯍꯥꯏꯔꯅꯤꯗꯅ ꯑꯗꯨꯅꯤꯗꯨꯅꯦ ꯍꯥꯏꯅꯤ ꯃꯥ ꯇꯥꯛꯑꯝꯃꯅꯤꯗꯅ ꯑꯗꯨꯒ ꯀ꯭ꯂꯥꯁꯇꯣ ꯄꯨꯡ ꯅꯤꯄꯥꯟ ꯐꯣꯔꯇꯤ ꯐꯥꯏꯚ ꯍꯧꯔꯦ ꯈꯜꯂꯁꯦꯕ ꯑꯩꯠ ꯊꯥꯔꯇꯤ ꯇ ꯇꯤꯗꯒꯤ ꯍꯧꯔꯒ ꯉꯟꯅ ꯆꯪꯉꯣ ꯍꯥꯏꯔꯛꯑꯅꯦꯕ ꯃꯌꯥꯝ ꯆꯪꯉꯛ ꯐꯠꯇ꯭ꯔꯤꯀꯥꯟꯗ ꯑꯗꯨꯗ ꯃꯥꯒꯤ ꯔꯤꯚꯥꯏ ꯑꯦ ꯔꯤꯚꯤꯖꯟ ꯑꯣꯏ ꯀꯔꯤ ꯑꯣꯏ ꯍꯥꯏꯗꯤ ꯈꯪꯍꯧꯗꯕꯗꯣ ꯔꯤꯃꯥꯏꯟꯧ ꯇꯧꯕꯤꯔꯅꯦꯕ ꯑꯃꯨꯛ ꯐꯖꯅ ꯃꯥꯒꯤ ꯈꯛꯀꯤ ꯑꯣꯏꯅ ꯌꯥꯝꯇꯪꯉꯛ ꯊꯣꯛꯇ꯭ꯔꯤꯉꯩ ꯀꯥꯟꯗꯤ ꯉꯟꯅ ꯂꯤꯡꯇꯣ ꯊꯥꯗꯣꯛꯑꯒ ꯑꯗꯨꯃꯥꯏꯅ ꯇꯧꯕꯅꯤ
ꯑꯣ ꯑꯗꯨꯗꯤ ꯑꯩꯁꯦ ꯇꯝꯒꯦ ꯇꯧꯅꯤ ꯅꯪꯉꯣꯟꯗ ꯇꯥꯏꯃꯤꯡꯗꯣ ꯍꯪꯉꯒ ꯑꯦꯠꯃꯤꯁꯟ ꯇꯧꯕꯗꯨꯗꯤ ꯗꯤ ꯆꯠꯃꯤꯟꯅꯕꯗꯤ ꯌꯥꯏꯗꯅ ꯅꯪ ꯁꯪꯒꯗ꯭ꯔꯣ
ꯌꯥꯏ ꯑ ꯆꯠꯃꯤꯟꯅꯔꯁꯨ ꯌꯥꯏ ꯑꯣꯟꯂꯥꯏꯟꯗ ꯑꯗꯨꯝ ꯍꯥꯏꯔꯁꯨ ꯌꯥꯅꯤ ꯐꯣꯟ ꯇꯧꯔꯒ
ꯍꯣꯏ ꯑꯣꯟꯂꯥꯏꯟꯗ ꯑꯗꯨꯝ ꯇꯧꯔꯒ ꯃꯤꯡ ꯆꯟꯖꯟ ꯑꯥ ꯑꯗꯨꯒ ꯀ꯭ꯂꯥꯁ ꯅꯣꯏ ꯀ꯭ꯂꯥꯁꯇ ꯑꯩꯗꯤ ꯑꯣꯟꯂꯥꯏꯟꯁꯦ ꯑꯃꯨꯛꯇ ꯑꯩ ꯀ꯭ꯂꯥꯁ ꯑꯣꯟꯂꯥꯏꯟꯒꯤ ꯀ꯭ꯂꯥꯁ ꯍꯥꯏꯗꯤꯦ ꯑꯩ ꯌꯥꯎꯔꯛꯇ꯭ꯔꯕꯅꯤꯅ ꯑꯝꯇ ꯈꯪꯗꯦ ꯀꯔꯤ ꯀꯔꯤ ꯆꯪꯒꯦ ꯑꯣꯟꯂꯥꯏꯟ ꯀ꯭ꯂꯥꯁ ꯇꯧꯕ ꯋꯥꯆꯞꯇ ꯇꯧꯔꯤꯔꯤꯕ ꯀꯃꯥꯏꯅ ꯇꯧꯒꯦ
ꯑꯆꯕꯇ ꯂ ꯂꯤꯃ ꯊꯥꯔꯛꯀꯅꯦꯕ ꯑꯗꯨꯗꯣ ꯑꯩꯈꯣꯏꯅ ꯖꯨꯝ ꯁꯤꯖꯤꯟꯅꯕ꯭ꯔꯥ ꯇꯦꯁꯃꯤꯟ ꯁꯤꯖꯤꯟꯅꯕ꯭ꯔꯥ ꯀꯥꯏꯅ ꯑꯦꯞꯁ ꯇꯣꯉꯥꯟ ꯇꯣꯉꯥꯟꯅ ꯈꯔ ꯂꯩꯔꯤꯕ ꯑꯗꯨꯒꯤ ꯃꯇꯨꯡ ꯏꯟꯅ ꯖꯨꯝꯗꯣ ꯂꯧꯊꯔꯛꯦ ꯇꯦꯁꯃꯤꯟ ꯑꯣꯏꯔꯒꯅ ꯇꯦꯁꯃꯤꯟ ꯂꯧꯊꯔꯦ ꯑꯗꯨꯒ ꯋꯥꯆꯞ ꯛꯇ ꯑꯗꯨꯝ ꯃꯣꯏ ꯂꯦꯡꯇꯣ ꯊꯥꯔꯛꯑꯒ ꯑ ꯑ ꯑꯗꯨ ꯇꯣ ꯃꯣꯏꯅ ꯁꯤꯖꯤꯟꯅꯔꯤꯕ ꯑꯦꯞꯁꯇꯣ ꯆꯃꯅꯣ
ꯎꯝ ꯑꯥ ꯑꯣ ꯃꯣꯏꯅ ꯑꯁꯣꯝꯗꯒꯤ ꯁꯤꯖꯤꯟꯅꯔꯛꯄ ꯑꯦꯞꯁꯦ
ꯎꯝ
ꯑꯥ
ꯑꯗꯨꯒ ꯑꯩꯣꯏꯅ ꯑꯗꯨꯗꯣ ꯁꯤꯖꯤꯟꯅꯕ ꯣꯏ ꯋꯥꯅꯤꯗ ꯑꯗꯣ ꯑꯩꯈꯣꯏꯒ ꯂꯤꯡ ꯇꯧꯅꯔꯒ ꯇꯧꯗꯣꯏꯕ
ꯑꯣ ꯗꯥꯏꯔꯦꯛ ꯋꯥꯆꯞꯇ ꯋꯥꯆꯞꯀꯤ ꯑꯣꯏꯅ ꯑꯩꯈꯣꯏꯒꯤ ꯋꯥꯔꯤ ꯁꯥꯟꯅꯕ ꯇꯥꯏꯞꯇ ꯅꯠꯇ꯭ꯔꯤꯅꯦ ꯑꯗꯨꯗꯤ
ꯅꯠꯇꯦ ꯅꯠꯇ
ꯑꯩꯗꯤ ꯈꯪꯗꯦ ꯈꯪꯗꯦꯗꯤ ꯑꯩ ꯀ꯭ꯂꯥꯁ ꯑꯃ ꯐꯥꯎ ꯑꯣꯟꯂꯥꯏꯟꯒꯤ ꯑꯣꯟꯂꯥꯏꯟ ꯍꯥꯏꯕ ꯀ꯭ꯂꯥꯁ ꯑꯃ ꯌꯥꯎꯗ꯭ꯔꯤꯕꯅꯤꯅ ꯑꯗꯨꯒꯤ ꯅꯣꯂꯦꯖꯇꯨꯗꯤ ꯑꯩꯉꯣꯟꯗ ꯂꯩꯇꯦ ꯐꯠꯇꯦꯕ ꯑꯗꯨꯝ ꯃꯤ ꯃꯌꯥꯝ ꯑꯣꯟꯂꯥꯏꯟ ꯀ꯭ꯂꯥꯁ ꯌꯥꯎꯋꯤ ꯑꯣꯟꯂꯥꯏꯟ ꯀ꯭ꯂꯥꯁ ꯌꯥꯎꯋꯅꯦ ꯍꯥꯏꯅꯕ
ꯑꯗꯨꯗꯩꯗꯨꯗ ꯑꯩꯈꯣꯏꯅ ꯁꯤꯖꯤꯟꯅꯖꯗꯣꯏꯅꯤ
ꯁꯥꯟꯅꯔꯒ ꯑꯗꯨꯝ ꯍꯩꯔꯛꯄ ꯅꯠꯇ꯭ꯔꯣ
ꯍꯩꯔꯦ ꯑꯗꯨꯗꯤ ꯀꯩ ꯀꯩꯁꯨ ꯂꯨ ꯀꯣꯏꯗꯕꯅꯤꯗ ꯑꯗꯨꯝ ꯂꯥꯏꯕꯅꯦ ꯃꯣꯏꯅ ꯊꯥꯔꯛꯇꯨ ꯊꯥꯔꯛꯇꯨ ꯂꯤꯡꯇꯣ ꯆꯪꯕꯤꯔꯒ ꯑꯗꯨꯝ ꯇꯧꯗꯧ ꯃꯉꯥꯏ
ꯑꯣ ꯑꯗꯨ ꯀꯩꯅꯣ ꯃꯥ ꯑꯩꯈꯣꯏꯒꯤ ꯀꯣꯟꯖꯦꯜ ꯈꯛꯇꯔ ꯑꯣꯗꯤꯌꯣ ꯈꯛꯇꯔꯣ ꯃꯁꯛ ꯌꯥꯎꯅꯕ꯭ꯔꯣ
ꯚꯤꯗꯤꯑꯣ ꯑꯣꯟ ꯇꯧꯕꯁꯨ ꯌꯥꯎꯏꯤ ꯇꯧꯗꯕ ꯅꯨꯃꯤꯠꯁꯨ ꯌꯥꯎꯏꯤ ꯑꯌꯥꯝꯕꯅ ꯇꯧꯗꯦ ꯑꯣꯖꯥꯁꯦ ꯇ
ꯎꯝ
ꯇꯧꯔꯛꯄ ꯌꯥꯎꯋꯤ ꯇꯧꯔ ꯇꯧꯔꯛꯇꯕ ꯌꯥꯎꯋꯦ ꯍꯥꯏꯕ
ꯑꯣ ꯑꯩ ꯑꯣꯖꯥ ꯎꯔꯒ
ꯇꯧꯅꯤ ꯍꯥꯏꯕ ꯂꯩꯇꯦꯕꯀꯣ
ꯑꯥ
ꯑꯣꯖꯥ ꯑꯃ ꯂꯩ ꯖꯤꯔꯣ ꯂꯦꯚꯦꯜꯒꯤ ꯃꯥꯕꯨꯗꯤ ꯑꯗꯨꯝ ꯑꯣꯟ ꯇꯧꯋꯦ
ꯑꯥ ꯋꯥꯉꯥꯡꯃꯗ
ꯎꯝ
ꯑꯗꯨ ꯅꯣꯏ ꯅꯣꯏ ꯅꯁꯥ ꯅꯁꯥꯔꯒꯤꯗꯤ ꯑꯣꯟ ꯇꯧꯗꯅ ꯑꯗꯨꯝ ꯎꯍꯟꯗꯅ ꯑꯣꯗꯤꯑꯣꯗꯪ ꯇꯥꯕꯁꯨ ꯑꯗꯨꯝꯧ ꯌꯥꯎꯋꯦꯕꯀꯣ
ꯑ ꯑꯣꯗꯤ ꯑꯣ ꯉꯥꯛꯇꯅꯦ ꯇꯥꯔꯤꯁꯦ ꯎꯝ
ꯍꯣꯏ ꯁꯥꯇ꯭ꯔꯈꯩꯁꯨ ꯑꯗꯨꯝ ꯚꯤꯗꯤꯑꯣꯁꯦ ꯑꯣꯐ ꯑꯣꯟ ꯇꯧꯕꯁꯨ ꯌꯥꯏꯑꯕ ꯑꯣ ꯑꯣꯟ ꯇꯧꯅꯤꯡꯉꯒꯅ ꯃꯁꯛꯁꯨ ꯎꯅꯤꯉꯒꯅ ꯑꯣꯗ ꯑꯌꯥꯝꯕꯅꯗꯤ ꯑꯣꯟ ꯇꯧꯔꯝꯗꯧꯗꯤ ꯃꯥꯟꯗꯦ ꯑꯩꯗꯤ ꯅꯨꯡꯗꯥꯡ ꯅꯨꯡꯗꯥꯡ
ꯇꯧꯗꯦ ꯀꯅꯥꯝ ꯑꯌꯥꯝꯕꯅ ꯅꯠꯇꯦ ꯀꯅꯥꯝ ꯇꯧꯗꯦ
ꯑꯣ ꯑꯣꯗꯤꯌꫭꯗꯪ ꯇꯥꯟꯅꯕ
ꯎꯝ
ꯑꯣ ꯃꯣꯏꯔꫭꯝꯗꯕꯨꯗꯤ ꯊꯕꯛꯀꯣꯃꯨꯛ ꯑꯣ ꯊꯕꯛ ꯆꯤꯟꯕ ꯑꯌꯨꯊꯤꯟ ꯁꯪꯗꯕꯒꯤꯗꯤ ꯅꯨꯡꯗꯥꯡ ꯀ꯭ꯂꯥꯁꯁꯦ ꯑꯌꯥꯝ ꯂꯣꯏ ꯇꯧꯅꯔꯒꯅꯦꯕ ꯑꯗꯨꯝ ꯑꯌꯨꯛꯀꯤꯗꯤ ꯀ꯭ꯂꯥꯁ ꯂꯩꯇ꯭ꯔꯣ
ꯂꯩꯕ ꯃꯥꯂꯤ
ꯑꯌꯨꯛꯀꯤꯗ ꯅꯣꯏ ꯂꯩꯕ ꯃꯥꯜꯂꯦꯗꯤ ꯅꯣꯏ ꯅꯁꯥ ꯈꯪꯗꯤ ꯈꯪꯗꯕ꯭ꯔꯕ
ꯈꯪꯗꯦ ꯈꯪꯗꯦ ꯂꯩꯕ ꯃꯥꯜꯂꯦ ꯑꯗꯨ ꯃꯣꯏꯅ ꯍꯥꯏꯕꯗ ꯈꯪꯕ ꯋꯥꯅꯤ ꯑꯌꯨꯛꯇ ꯑꯌꯨꯛꯀꯤ ꯀ꯭ꯂꯥꯁꯇ ꯀꯥꯏꯅ ꯍꯥꯏꯅ
ꯑꯣ ꯑꯗ ꯅꯪ ꯈꯔꯅꯤ ꯑꯣꯐꯂꯥꯏꯟꯗ ꯇꯧꯔꯝꯃꯦ ꯍꯥꯏꯗꯨꯗꯤ ꯑꯗꯨ ꯀꯥꯏꯅ ꯆꯠꯄꯗꯗꯤ ꯄꯨꯡ ꯀꯌꯥ ꯀꯌꯥ ꯆꯠꯂꯝꯃꯤꯕ
ꯑꯩꯅ ꯆꯠꯄꯗꯣ ꯄꯨꯡ ꯅꯤꯄꯥꯥꯟꯒꯤ ꯆꯠꯄ ꯃꯥꯜꯂꯦ ꯅ ꯅꯤꯄꯥꯥꯟꯒꯤ ꯑꯥ ꯅꯤꯄꯥꯥꯟꯒꯤ
ꯅꯤꯄꯥꯟꯗ ꯃꯣꯏꯕꯨꯨꯡ ꯀ꯭ꯂꯥꯁ ꯄꯨꯡ ꯀꯌꯥꯃꯨꯛ ꯀꯩꯅꯣ ꯄꯨꯡ ꯀꯌꯥ ꯀꯌꯥ
ꯄꯨꯡ ꯑꯃ ꯃꯈꯥꯏꯨ ꯇꯧꯃꯜ
ꯏꯁꯥꯡꯉꯤꯅꯦ ꯑꯗꯨꯗꯤ
ꯃꯒꯤꯗꯤ ꯄꯨꯡ ꯑꯃꯅꯦ ꯑꯗꯨꯗꯗ ꯑ ꯍꯥꯏꯗꯤ ꯍꯧꯕꯒꯤ ꯈꯣꯠꯄꯒꯤ ꯂꯣꯏꯔꯛꯄꯒꯤ ꯈꯣꯠꯄꯒꯤ ꯑꯗꯨꯝ ꯉꯥꯡꯕ ꯁꯛꯄ ꯈꯣꯠꯄ ꯇꯧꯕꯒ ꯄꯨꯡ ꯑꯃ ꯃꯈꯥꯏꯗꯤ ꯑꯗꯨꯝ ꯇꯥꯏꯑꯕ
ꯎꯝ ꯍꯥꯏꯗꯤꯗꯣ ꯑꯗꯣ ꯃꯣꯏꯒꯤ ꯂꯦꯚꯦꯜ ꯑꯃꯃꯝꯗ ꯊꯥ ꯀꯌꯥ ꯊꯥ ꯀꯌꯥ ꯀꯌꯥ ꯆꯪꯒꯦꯕ
ꯑꯗꯨꯗꯤ ꯂꯩ ꯑꯗꯨ ꯍꯥꯏꯕ ꯂꯩꯇꯦ ꯂꯦꯚꯦꯜ ꯋꯥꯟꯁꯤꯗꯤ ꯑꯗꯨꯝ ꯑꯩꯒꯤ ꯃꯤꯗꯨꯒꯤ ꯃꯈꯥ ꯄꯣꯜꯂꯦ ꯌꯥꯎꯔꯤ ꯌꯥꯎꯔꯤ ꯃꯤꯗꯨꯒꯤ ꯃꯈꯥ ꯄꯣꯜꯂꯦ
ꯑꯣ ꯑꯩ ꯑꯗꯨꯗꯤ ꯑꯩ ꯍꯩꯖꯔ ꯇꯣꯛꯆꯔꯒ ꯑꯩꯒꯤ ꯂꯕꯦꯟ ꯋꯥꯟ ꯄꯖꯔꯒꯤ ꯍꯥꯏꯒꯅ ꯑꯗꯨ ꯀ ꯀꯥꯅꯗꯨꯔꯕ ꯖꯤꯔꯣꯁꯤꯗ ꯂꯩꯔꯝꯕꯗꯒꯤ ꯖꯤꯔꯣꯁꯦ ꯑꯩ ꯍꯩꯔꯦ ꯌꯥꯔꯦ ꯑꯩ ꯋꯥꯟꯗ ꯀꯥꯖꯔꯒꯦ ꯍꯥꯏ ꯀꯥꯟꯗ ꯀꯥꯕꯩ ꯋꯥꯔꯤꯅꯤꯅꯦ ꯑꯗꯨꯗꯤ ꯑꯗ ꯑꯩ ꯋꯥꯅꯤ ꯃꯄꯨꯡ ꯐꯥꯔꯦ ꯍꯥꯏꯔꯒ ꯇꯨꯗ ꯑꯃꯨꯛ ꯀꯥꯔꯒꯦꯅ ꯇꯨꯒꯤ ꯀ꯭ꯂꯥꯁ ꯁꯛ ꯌꯥꯎꯕ
ꯎꯝ ꯑꯗ ꯃꯣꯏꯅ ꯌꯥꯎꯍꯜꯂꯛꯄ ꯀꯄꯁꯨ ꯌꯥꯎꯋꯦꯕ ꯑꯩꯅ ꯑꯩꯅꯗꯤ ꯌꯥꯎꯖꯅꯤꯡꯗꯕ ꯑꯗꯣ ꯑꯩꯒꯤ ꯏꯝꯄ꯭ꯔꯨꯕꯃꯦꯟꯗꯨꯒꯤ ꯃꯇꯨꯡ ꯏꯟꯅ ꯅꯪ ꯂꯩ ꯐ ꯊꯒ ꯆ
ꯄꯨ ꯀꯊꯦꯅꯤ ꯃꯣꯏꯗ ꯑꯣꯖꯥꯒꯅꯦ ꯑꯗꯨꯝ ꯍꯥꯏꯔꯛꯄ꯭ꯔꯕ
ꯑꯥ ꯍꯥꯏꯌꯦ ꯈꯪꯉꯤꯅꯦ
ꯑꯦ ꯑꯗꯨꯗꯤ ꯑꯗꯨꯗꯤ ꯁꯥꯇ꯭ꯔꯁꯤꯒꯤ ꯁꯤꯒꯤ ꯃꯥꯏ ꯁꯤ ꯁꯥꯇ꯭ꯔꯁꯤꯃꯗꯤ ꯈꯔ ꯁꯣꯜꯂꯤ ꯁꯥꯇ꯭ꯔꯗꯨꯅꯗꯤ ꯁꯤ ꯌꯥꯔꯅꯤ ꯍꯥꯏꯗꯅ ꯑꯗꯨꯝ ꯖꯤꯔꯣꯗ ꯑꯗꯨꯝ ꯂꯩꯕꯗꯤ ꯌꯥꯗꯕꯅꯤꯅ ꯑꯩ ꯍꯥꯏꯖꯅ
ꯎꯝ ꯑꯗꯨ ꯂꯣꯏ ꯌꯦꯡꯉꯤꯅꯦ
ꯑꯗꯨꯅ ꯀ꯭ꯂꯥꯁꯁꯦ ꯑꯗꯨꯝ ꯀꯥꯈꯠꯇꯣꯏꯅꯦꯕ ꯅꯠꯇ꯭ꯔꯥ
ꯎꯝ
ꯑꯗꯨ ꯑꯗꯨ ꯏꯂꯦꯚꯦꯟ ꯈꯥꯏꯗꯣꯛꯑꯒ ꯇꯥꯛꯄꯅꯤꯅꯦ ꯐꯅꯤ ꯐꯅꯤ ꯑꯩꯁꯦ
ꯍꯥꯏꯗꯤ ꯑꯗꯨꯗꯨꯅꯅꯦ ꯀꯩꯅꯣ ꯂꯩꯇꯦꯕ ꯃꯣꯏꯗ ꯃꯇꯝ ꯂꯩꯇꯦꯕ ꯃꯇꯝ ꯍꯥꯏꯗꯤ ꯂꯦꯚꯦꯜ ꯋꯥꯟꯗ ꯊꯥ ꯑꯃ ꯂꯦꯚꯦꯜ ꯇꯨꯗ ꯗꯣꯟꯅ ꯂꯩꯇꯦꯕ ꯃꯣꯏ ꯏꯗꯤ ꯂꯂꯚꯦꯟ ꯋꯥꯟ ꯇꯥꯏꯕꯖꯗ ꯏꯂꯚꯦꯟ ꯋꯥꯟꯅ ꯑꯗꯨꯝ ꯀꯇꯥꯎ ꯂꯩꯗꯣꯏꯅꯦ ꯄꯨꯟꯁꯤ ꯆꯨꯞꯄ
ꯄꯨꯖꯤꯁꯨꯄ ꯁꯝꯅ ꯁ꯭ꯀꯨꯜꯗ ꯇꯧꯋꯔꯤꯗꯣ ꯍꯥꯏ ꯂꯋꯥꯔ ꯀ꯭ꯂꯥꯁꯅ ꯂꯋꯥꯔ ꯀ꯭ꯂꯥꯁꯁ ꯑꯗꯨꯝ ꯇꯥꯏꯗꯅ
ꯀꯖꯠꯈꯤꯕꯗꯣ ꯑꯗꯨꯃꯥꯏꯅ ꯊꯥ ꯑꯁꯨꯛ ꯑꯁꯨꯛꯀꯤ ꯋꯥꯔꯤ ꯂꯩꯇꯦꯕ
ꯑꯥ
ꯍꯥꯏ ꯆꯂꯣ ꯐꯦꯜ ꯑꯣꯏꯔꯒ ꯍꯟꯖꯤꯜꯂꯒ ꯑꯃꯨꯛ ꯇꯝꯗ꯭ꯔꯣ ꯑꯗꯨꯃꯥꯏꯅ ꯃꯥꯥꯏ ꯃꯥꯒꯤ ꯑꯗꯨꯃꯥꯏꯅ ꯀꯥꯈꯥ ꯀꯀꯥ ꯆꯠꯆꯈꯤꯕ
ꯑꯣ ꯑꯗꯨ ꯑꯗꯨ ꯃꯥꯒꯤ ꯂꯦꯚꯦꯟ ꯑꯁꯨꯛꯇ ꯂꯣꯏꯕ ꯍꯥꯏꯕ ꯑꯃꯁꯨ ꯂꯩꯔꯝꯒꯅꯤꯅ ꯄꯨꯔꯥ ꯁꯥꯇ꯭ꯔꯁꯦ ꯍꯩꯒꯦ ꯑꯩꯗꯤꯣꯏ ꯕꯒꯨꯝꯗ ꯇꯝꯅꯤꯡꯉꯤꯅꯦꯍ ꯑꯩꯅ ꯑꯁꯦꯡꯕꯒꯤ ꯍꯥꯏꯗꯤ ꯑꯩꯈꯣꯏꯗꯤ ꯐꯖꯅ ꯍꯅꯣ ꯇ ꯈꯔ ꯑꯗꯨꯝ ꯑꯣꯖꯥꯈꯣꯠꯅ ꯀꯥ ꯈꯔꯛ ꯈ꯭ꯔꯒꯗ ꯀꯩꯅꯣ ꯇꯧꯔꯛꯄꯩ ꯋꯥꯅꯤꯗ ꯆꯂ ꯑꯩꯣꯏꯒꯤ ꯋꯥꯅꯤ ꯍꯥꯏꯔ ꯑꯗꯨꯃꯥꯏꯅ ꯂꯦꯚꯦꯜꯗ ꯈꯥꯏꯗꯣꯛꯇꯅ ꯇꯧꯕꯗꯨꯗꯤ ꯑꯩ ꯑꯩꯒꯤ ꯍꯩꯕ ꯍꯩꯇꯕꯩ ꯆꯥꯡꯗꯣ ꯏꯁꯥꯒꯤ ꯂꯩꯖꯔꯤꯕ ꯀꯩꯅꯣꯁꯦ ꯑꯗꯨꯝ ꯈꯪꯗꯣꯏꯅꯦꯕ ꯂꯩꯕꯦꯜꯂꯣ ꯆꯪꯉꯛꯄ ꯃꯇꯝꯗ
ꯑ ꯏꯃꯥꯟꯅꯕꯤ ꯑꯃꯁꯨ ꯀꯟꯅ ꯇꯝꯒꯦ ꯍꯥꯏꯔꯤ
ꯑꯣ ꯑꯗꯨꯗꯤ ꯌꯥꯝ ꯐꯩꯅꯦ ꯑꯩꯁ ꯅꯉꯣꯟꯗ ꯄꯥꯎꯗꯣ ꯍꯥꯏꯔꯛꯀꯦ ꯍꯥꯏꯗꯤ ꯇꯝꯃꯤ ꯇꯔꯤ ꯃꯇꯝꯅ ꯌꯦꯡꯉꯦ ꯇꯝꯍꯧ ꯐꯩꯗꯅ ꯑ ꯃꯇꯝꯝ ꯂꯩꯕꯥꯏꯕ ꯗꯤ ꯈꯤꯇꯪ ꯎꯝ ꯀꯣꯝꯃꯤꯉꯩ ꯈꯣꯠꯂꯤꯉꯩ ꯇꯝꯕꯩ ꯃꯇꯝꯕꯨꯗꯤ ꯑꯗꯨꯝ ꯍꯟꯅꯨꯔꯕꯕꯨꯗꯤ ꯇꯝꯕꯕꯨꯗꯤ ꯌꯥꯏꯌꯦ ꯑꯗꯨꯑꯣꯏꯁꯨ ꯈꯔ ꯋꯥꯈꯜꯗꯣ ꯈꯤꯇꯪ ꯑꯩꯅ ꯍꯩꯅꯤꯡꯕ ꯍꯦꯟꯅ ꯄꯣꯛꯏꯉꯩ ꯑꯗꯒꯤꯗꯤ ꯃꯇꯝ ꯈꯔ ꯍꯥꯡꯏꯤꯉꯩ ꯊꯕꯛ ꯈꯔ ꯀꯣꯝꯃꯤꯉꯩ ꯇꯧꯍꯧꯗ꯭ꯔꯒꯗꯤ ꯇꯥꯏꯃꯤꯡꯗꯣ ꯑꯗꯨꯗꯒꯤꯖ ꯈꯜꯂꯤꯕ ꯑꯗ ꯑꯍꯥꯟꯕꯒꯤ ꯑꯦꯗꯃꯤꯁꯟꯟꯅ ꯅꯪ ꯍꯥꯏꯗꯅꯤꯡꯁꯤꯡ ꯂꯤꯁꯤꯡ ꯃꯔꯤ ꯍꯥꯏꯕ꯭ꯔꯣ
ꯑꯣꯟꯂꯥꯏꯟꯗꯤ ꯑꯍꯨꯝ
ꯑꯣ ꯑꯥꯏꯅ ꯑꯍꯨꯝ ꯆꯥꯝꯃꯉꯥ ꯑꯗꯒꯤ ꯑꯗꯨ ꯑꯗꯨꯝ ꯂꯦꯕꯦꯜ ꯈꯨꯗꯤꯡꯒꯤ ꯃꯥꯒꯤ ꯑꯦꯗꯃꯤꯁꯟ ꯐꯤꯗꯤ ꯃꯥꯟꯅꯗꯕ꯭ꯔꯣ
ꯆꯞ ꯃꯥꯟꯅꯩ ꯇꯧꯕꯇꯕꯨ ꯊꯥꯗ ꯈꯦꯠꯅꯔꯛꯄ ꯊꯥ ꯑꯍꯨꯝ ꯌꯥꯎꯔ ꯃꯇꯨꯡꯗꯩꯗꯤ ꯋꯥꯟ ꯊꯥꯎꯖꯟ ꯁꯨꯃꯥꯏꯅ ꯂꯥꯛꯄ ꯄꯅꯦꯕ ꯍꯥꯏꯗꯤ ꯂꯤꯁꯤꯡ ꯑꯍꯨꯝ ꯆꯥꯝꯃꯉꯥ ꯑꯣꯏꯣꯟꯕꯁꯦ ꯑꯅꯤ ꯆꯣꯡꯉ ꯑꯣꯏꯔꯦ
ꯃꯦ ꯂꯦꯕꯦꯜ ꯖꯖꯤꯔꯣ ꯅꯌꯥ ꯑꯥ ꯑꯦꯂꯚꯦꯟ ꯖꯤꯦꯔꯣꯁꯦ ꯊꯥ ꯑꯍꯨꯝ ꯅꯠꯇꯦ ꯑꯦꯂꯚꯦꯟ ꯖꯤꯔꯣꯁꯤꯗꯅꯦ ꯊꯥ ꯑꯍꯨꯝ ꯇꯝꯃ ꯃꯇꯨꯡꯗ ꯃꯊꯪꯒꯤ ꯏꯂꯦꯚꯦꯟ ꯀꯥꯈꯠꯂꯛꯄꯗ ꯄꯩꯁꯥ ꯍꯟꯊꯩ ꯍꯩꯔꯕꯅ ꯍꯥꯏꯁꯦ
ꯑꯗꯨꯗꯤ ꯑꯩꯅ ꯍꯥꯏꯁꯤꯅꯤ ꯂꯦꯚꯦꯜ ꯖꯦꯔꯣꯗꯩ ꯍꯧꯒꯦꯔꯥ ꯋꯥꯟꯗꯩ ꯍꯧꯒꯦꯔꯥ ꯊ꯭ꯔꯤꯗꯩ ꯍꯧꯒꯦꯔꯥ ꯇꯨꯗꯒꯤꯩ ꯍꯧꯒꯦꯔꯥ ꯃꯥꯅ ꯇꯝꯗꯣꯔꯤꯕ ꯊꯥ ꯃꯁꯤꯡꯗꯣ ꯔꯕꯜ ꯋꯥꯗ ꯊꯥ ꯑꯃ ꯐꯥꯔꯁꯦꯕ ꯂꯤꯁꯤꯡ ꯑꯃ ꯂꯤꯁꯤꯡ ꯃꯔꯤ ꯆꯥꯝꯃꯉꯥꯗꯤ ꯑꯦꯠꯃꯤꯁꯟ ꯋꯥꯟ ꯇꯥꯏꯝ ꯑꯃꯨꯛ ꯇꯧꯕꯗ ꯂꯤꯁꯤꯡ ꯃꯔꯤ ꯆꯧꯉ ꯊꯥ ꯑꯃ ꯐꯥꯕꯗ ꯂꯤꯁꯤꯡ ꯑꯅꯤ ꯑꯍꯨꯝ ꯆꯥꯝꯃꯉꯥ ꯊꯥ ꯑꯅꯤ ꯐꯥꯔꯛꯄꯗ ꯑꯃ ꯆꯥꯝꯃꯉꯥ ꯁꯨꯃꯥꯏꯅ ꯍꯟꯊꯔꯛꯑꯅꯤꯗꯨꯅ ꯑꯗꯨꯗ ꯃꯥꯅ ꯂꯦꯚꯦꯜ ꯑꯞ ꯞꯀ ꯁꯨꯝ ꯀꯥꯈꯠꯂꯛꯆꯕꯗꯨꯅ ꯃꯔꯤ ꯂꯩꯅꯗꯦꯕ ꯑꯞꯇꯨ ꯑꯗꯨꯝ ꯀꯥꯈꯠꯛꯀꯅꯦꯕ ꯊꯥ ꯑꯃ ꯁꯤꯡꯗ ꯆꯠꯂꯦꯕ ꯌꯥꯎ ꯍꯥꯏꯗꯤ ꯃꯣꯏꯒꯤ ꯔꯦꯠ ꯇ ꯖꯣꯏꯟ ꯍꯦꯛ ꯇꯧꯈꯤꯕꯒꯤ ꯊꯥ ꯃꯁꯤꯡꯗꯣ ꯑꯗꯨꯒꯤ ꯃꯇꯨꯡ ꯃꯇꯨꯡꯏꯟꯅ ꯄꯥꯔꯒ ꯅꯪꯅ ꯂꯦꯕꯦꯜ ꯋꯥꯟ ꯀꯥꯒꯦꯔꯥ ꯇꯨ ꯀꯥꯒꯦ ꯊ꯭ꯔꯤ ꯀꯥꯒꯦꯔꯥ ꯅꯪꯅ ꯊ ꯃꯔꯤꯂꯔꯒ
ꯍꯣ ꯍꯣ ꯍꯣ ꯍꯣꯏ ꯑꯩ ꯑꯩꯕꯕ ꯇꯥꯔꯦ ꯑꯩ ꯥꯞ ꯇꯥꯔꯦ ꯎꯝ ꯐꯔꯦ ꯐꯔꯦ ꯑꯗꯣ ꯋꯥꯔꯤꯁꯦ ꯀꯩꯅꯣ ꯇꯧꯁꯦ ꯑꯩꯗꯣ ꯊꯕꯛꯁꯨ ꯆꯠꯀꯦ ꯇꯧꯅꯤ ꯉꯁꯥꯏ ꯄꯣꯁ ꯑꯣꯐꯤꯁ ꯆ ꯆꯠꯀꯦꯅꯪ ꯍꯥꯏꯅꯕꯗꯣ ꯆꯠꯊꯣꯛꯅꯕ ꯇꯧꯔꯒꯦ ꯑꯗꯣ ꯑꯩ ꯂꯥꯛꯑꯒꯝ ꯐꯖꯅ ꯋꯥꯔꯤ ꯁꯥꯟꯅꯔꯁꯦ ꯀꯣ ꯍꯣ ꯍꯣ ꯍꯣꯏ ꯊꯝꯃꯦ ꯊꯝꯃꯦ ꯎꯝꯝ ꯑꯣꯔ